ꯑꯣ ꯑꯣ ꯀꯩꯗꯧꯔꯤꯒꯦ ꯁꯤꯁꯇꯔ
ꯁꯨꯝ ꯂꯩꯌꯦ ꯐꯝꯃꯤꯌꯦ ꯍꯧꯖꯤꯛꯗꯤ ꯍꯤꯞ ꯇꯨꯝꯕꯁꯨ ꯉꯜꯂꯤꯕꯅꯤꯅ
ꯆꯥꯛ ꯆꯥꯈ꯭ꯔꯦ
ꯆꯥꯔꯦ ꯍꯧꯖꯤꯛꯇ
ꯀꯔꯤ ꯍꯦꯟꯖꯥꯡ ꯆꯥꯕ ꯍꯣꯏ ꯆꯥꯈ꯭ꯔꯦ ꯑꯩꯁꯨ
ꯑꯩꯗꯤ ꯍꯋꯥꯏ ꯆꯥꯏꯌꯦ ꯉꯁꯤ
ꯎꯝ
ꯅꯪꯗꯤ ꯀꯩ ꯏꯟꯖꯥꯡ ꯆꯥꯒꯦ
ꯑꯁ ꯑꯩꯗꯤ ꯌꯦꯟ ꯆꯥꯔꯦ ꯉꯁꯤꯗꯤ
ꯂꯥꯕ꯭ꯔꯥ ꯅꯨꯄꯤꯔꯥ ꯅꯨꯄꯥꯔꯥ ꯌꯦꯟꯗꯣ
ꯌꯦꯟꯖꯤ ꯂꯥꯕ ꯑꯣꯏꯔ ꯃꯥꯜꯂ‌ꯦ ꯁꯤꯁꯇꯔ ꯈꯣꯏꯗꯤ ꯅꯣꯡ ꯆꯨꯞꯕ꯭ꯔꯣ ꯑꯗꯨꯔꯣꯝꯗ
ꯍꯣꯏ ꯆꯨꯑꯦ ꯅꯣꯏꯗꯗꯤ
ꯆꯨꯗꯦꯅꯦꯍꯦ ꯆꯨꯗꯕꯒꯤ ꯂꯧꯁꯤ ꯍꯧꯕ ꯌꯥꯗꯅ ꯂꯩꯔꯦꯅꯦꯍꯦ ꯁꯤꯁꯇꯔ ꯈꯣꯏꯗꯤ ꯂꯧ ꯎꯗꯦ
ꯎꯗꯦ ꯑꯩꯈꯣꯏꯗꯤ ꯑꯩꯈꯣꯏꯗꯤ ꯇꯝꯄꯥꯛꯇ ꯂꯩꯌꯦ ꯌꯨꯝ ꯌꯨꯝ ꯀꯩ ꯍꯥꯏꯁ ꯗ ꯌꯨꯝ ꯑꯁꯦꯡꯕꯗ ꯅꯠꯇꯦꯕ ꯇꯝꯄꯥꯛꯀꯤꯗ ꯁꯨꯝ ꯂꯩꯕ
ꯁꯤꯁꯇꯔꯗꯤ ꯅꯨꯡꯊꯤꯟꯗꯤ ꯀ꯭ꯔꯤ ꯀ꯭ꯔꯤ ꯊꯕꯛ ꯍꯣꯠꯅꯒꯦ
ꯑꯩ ꯀꯩꯁꯨ ꯇꯧꯗꯦꯗ ꯁꯨꯝ ꯀ꯭ꯂꯥꯁ ꯑꯃ ꯇꯝꯃꯤ
ꯐꯩ ꯐꯩꯅꯦ ꯕꯣꯜ ꯌꯦꯡꯗ꯭ꯔꯣ
ꯀꯩꯕ
ꯕꯣꯜ
ꯕꯣꯜ ꯌꯦꯡꯗꯦ
ꯑꯦ ꯀꯔꯤꯒꯤꯔꯣ ꯐꯤꯐꯥ ꯈ꯭ꯋꯥꯏꯗꯒꯤ ꯑꯆꯧꯕ ꯇꯣꯔꯅꯥꯃꯦꯟ ꯑꯃ ꯇꯧꯔ ꯂꯩꯔꯤ ꯅꯪꯗꯤ ꯕꯣꯜ ꯌꯦꯡꯗꯦꯍ‌ꯦ ꯀꯃꯥꯏꯅ
ꯇꯨꯝꯁꯤꯠ ꯐꯥꯗꯕꯗꯣ ꯋꯥꯈꯜ ꯅꯨꯡꯉꯥꯏꯗꯦꯕ ꯑꯗꯨꯝ ꯁꯥꯎꯅꯤꯡꯉꯦ ꯃꯨꯠꯇꯨ ꯅꯨꯡꯉꯥꯏꯇꯦ ꯑꯗꯨꯒꯤ
ꯑꯩꯈꯣꯏ ꯅꯨꯄꯥꯗꯤ ꯃꯤꯁ ꯇꯧꯕ ꯌꯥꯗꯕꯅꯤꯅ ꯑꯗꯨꯝ ꯌꯦꯡꯉꯦ
ꯅꯣꯏꯗꯤ ꯑꯗꯨꯅ ꯅꯣꯏꯒꯤ ꯊꯕꯛꯅꯤꯅ ꯀꯩꯅꯣ
ꯁꯤꯅꯗꯤ ꯑꯣꯏꯗꯤ ꯑꯣꯏꯔꯣꯏꯗ
ꯀꯩ ꯀꯩ ꯇꯧꯒꯦ ꯉꯁꯤꯗꯤ ꯅꯣꯏꯗꯤ ꯀꯥꯏ ꯂꯩꯒꯦ ꯇꯝꯄꯥꯛꯇ ꯂꯩꯕ꯭ꯔꯣ ꯑꯣ ꯀꯩ ꯀꯩ ꯍꯣꯠꯅꯔꯤꯒꯦ
ꯑꯁ ꯑꯩ ꯍꯧꯖꯤꯛꯇꯤ ꯀꯩꯁꯨꯝ ꯍꯣꯠꯅꯗ꯭ꯔꯤꯗ
ꯁꯨꯝ ꯂꯩ ꯍꯥꯏꯕꯗꯣ ꯃꯤꯔꯦꯝ ꯃꯤꯔꯦꯝ ꯇꯥꯔꯕꯣ
ꯎꯝ ꯃꯤꯔ‌ꯦꯝꯃꯛꯇꯤ ꯇꯥꯗꯦꯗ
ꯇꯥꯒꯦ ꯇꯥꯒꯦ ꯇꯧꯔꯕꯣ ꯑꯗꯨꯗꯤ
ꯍꯣꯏ ꯁꯤ ꯂꯧ ꯃꯇꯝꯗꯗꯤ ꯃꯤꯔꯦꯝ ꯇꯥꯥꯗ‌ꯦ ꯂꯧ ꯂꯣꯏꯔꯀꯥꯟꯗꯗꯤ ꯃꯔꯛ ꯃꯔꯛꯇ ꯑꯗꯨꯝ ꯃꯤꯔꯦꯝ ꯇꯥꯏ
ꯑꯩꯁ ꯑꯗꯨꯗꯤ ꯃꯤ ꯃꯤ ꯃꯤ ꯑꯌꯥꯝꯕꯅꯦ ꯑꯗꯨꯗꯤ
ꯎꯝ ꯏꯁꯥꯒꯤ ꯑꯣꯏꯅ ꯊꯕꯛ ꯑꯃꯅꯤ ꯇꯧꯗ꯭ꯔꯤꯕꯅꯤꯅꯀ‌ꯣ ꯑꯗꯨꯝ ꯇꯧꯔꯤ ꯍꯥꯏꯇꯥꯔꯦ ꯃꯤꯔꯦꯝꯁ‌ꯦ
ꯀꯩꯗꯧꯔꯤ ꯍꯧꯖꯤꯛꯇꯤ
ꯑꯁ ꯀꯔꯤ ꯇꯧꯒꯅꯤ ꯁꯤ ꯀ‌ꯣꯜꯖꯤ ꯌꯥꯏ ꯗꯨꯝ ꯄꯨꯛꯁꯥ ꯁꯥꯟꯅꯔ ꯂꯩꯕꯅꯦ ꯏꯃꯥꯟꯅꯕ ꯍꯣꯏꯒ
ꯆꯥꯛ ꯆꯥꯔꯁꯦ ꯅꯣꯏꯗ ꯅꯠꯇ꯭ꯔꯣ ꯍꯥꯏꯁꯦ
ꯍꯣꯏ
ꯑꯁ ꯑꯩꯗꯤ ꯅꯣꯏꯗ꯭ꯔꯥ ꯈꯜꯂꯒ
ꯀꯗꯥꯏꯗ ꯑꯗꯨꯗꯤ
ꯌꯨꯝ ꯇꯨꯃꯤꯟ ꯇꯨꯃꯤꯟ ꯂꯩꯌꯣ ꯑꯉꯥꯡꯅꯤꯅ ꯂꯥꯡꯒꯅꯨ
ꯁꯤꯁꯇ꯭ꯔꯗꯤ ꯑꯍꯟ ꯃꯥꯜꯂꯤꯗ
ꯌꯥꯝ ꯑꯍꯟ ꯑꯣꯏꯔꯦ ꯌꯥꯝ ꯑꯍꯟ ꯑꯣꯏꯔꯦ ꯁꯤ ꯃꯇꯥꯡꯗꯗꯤ
ꯌꯨꯝꯒ ꯄꯥꯟꯈ꯭ꯔꯕ ꯖꯥꯠꯂꯥ ꯅꯠꯇ꯭ꯔꯒ ꯃꯇꯝ ꯌꯧꯔꯝꯃꯅꯤꯗ
ꯃꯇꯝꯗꯤ ꯑꯉꯥꯡ ꯑꯍꯟ ꯂꯩꯇꯦ ꯑꯗꯨꯝ ꯂꯣꯏ ꯃꯇꯝ ꯂꯩ ꯌꯨꯝ ꯄꯥꯟꯕꯒꯤꯗꯤ ꯃꯇꯝ ꯂꯦꯞꯄ ꯅꯥꯏꯗꯦ ꯑꯍꯟꯖꯨ ꯌꯨꯝ ꯄꯥꯜꯂꯤ ꯑꯉꯥꯡꯁꯨ ꯌꯨꯝ ꯄꯥꯜꯂꯤ
ꯎꯝ ꯅꯪꯁꯨ ꯄꯥꯟꯈ꯭ꯔꯣ ꯅꯥꯠꯇꯔ꯭ꯗꯤ ꯑꯍꯟꯁꯨ ꯑꯣꯏꯔꯦ
ꯀꯨꯏꯔꯔꯣꯏ
ꯂꯝꯕꯤ ꯁꯦꯝꯕ ꯍꯧꯔꯒꯦ
ꯂꯩꯗꯤ ꯂꯩꯔꯕꯣ ꯍꯥꯏꯁꯦ
ꯂꯩꯇ꯭ꯔꯤ
ꯂꯩꯇꯔꯤ ꯀꯃꯥꯏꯅ ꯑꯗꯨꯒ ꯂꯝꯕꯤ ꯁꯦꯝꯈ꯭ꯔꯕ꯭ꯔꯥ ꯍꯥꯏꯁꯤ
ꯂꯝꯕꯤ ꯁꯦꯝꯕ ꯍꯧꯔꯅꯤ ꯍꯥꯏꯗꯤ ꯊꯤꯕ ꯍꯧꯔꯅꯤ ꯍꯥꯏꯕꯅꯦ
ꯑꯥꯍꯣ ꯑꯗꯨꯃꯥꯏꯅ ꯇꯧꯕ꯭ꯔꯥ ꯎꯝ ꯀꯥꯏꯗꯦ ꯀꯥꯏꯗꯦ
ꯍꯣꯠꯅꯕꯤꯌꯨ ꯍꯣꯠꯅꯕꯤꯌꯨ
ꯅꯪꯗꯤ ꯌꯨꯝ ꯄꯥꯜꯂꯕꯣ
ꯀꯗꯥꯏꯗꯒꯤ ꯑꯩꯈꯣꯏꯗꯤ ꯑꯉꯥꯡ ꯑꯣꯏꯔꯤꯗ ꯌꯥꯝ ꯋꯥꯠꯂꯤ ꯑꯩꯈꯣꯏꯒꯤ ꯑꯣꯏꯅꯗꯤ ꯌꯥꯝ ꯊꯤ ꯋꯥꯠꯂꯤꯗ
ꯆꯥꯍꯤ ꯇꯔꯥꯃꯨꯛ ꯂꯩꯔꯒ ꯄꯥꯟꯒꯦ ꯑꯩꯈꯣꯏꯗꯤ
ꯍꯣꯏ ꯅꯨꯄꯥꯁꯤꯡꯗꯤ ꯊꯦꯡꯅ ꯊꯤꯔꯁꯨ ꯀꯥꯏꯗꯕꯅꯤ
ꯅꯣꯏ ꯅꯨꯄꯤꯗꯤ ꯉꯟꯅ ꯉꯟꯅ ꯄꯥꯟꯕꯅ ꯐꯩꯗ
ꯍꯣꯏ ꯑꯗꯨꯅꯦ ꯑꯗꯨ ꯑꯣꯏꯔꯁꯨ ꯕꯤꯠ ꯂꯩꯇꯦ ꯄꯥꯜꯂꯤꯕꯁꯤꯡꯁꯦ ꯎꯔꯒ
ꯀꯔꯤꯒꯤꯔꯅꯦ ꯀꯔꯤ ꯃꯔꯝꯒꯤ ꯀꯤꯕ꯭ꯔꯥꯅꯦ ꯅꯣꯏ ꯅꯨꯄꯤ ꯑꯍꯟꯁꯤꯡꯁꯦ ꯑꯗꯨꯝ ꯅꯨꯄꯥ ꯑꯉꯥꯡ ꯃꯆꯥꯁꯤꯡꯁꯦ ꯌꯥꯝ ꯐꯥꯒꯜꯂꯦꯅꯦ
ꯌꯥꯔꯦ ꯇꯥꯅꯤꯡꯗꯦ ꯑꯉꯥꯡ ꯄꯥꯝꯗꯦ ꯑꯩ
ꯑꯗꯨꯗꯤ ꯀꯔꯝꯕ ꯄꯥꯝꯕ
ꯀꯅꯥꯁꯨ ꯄꯥꯝꯗꯦ
ꯏꯁ ꯀꯔꯤꯔꯅꯦ ꯀꯅꯥꯁꯨ ꯄꯥꯝꯗꯦ ꯍꯥꯔꯗꯤ ꯅꯪ ꯌꯨꯝ ꯄꯥꯜꯂꯔꯣꯏ
ꯎꯝ
ꯏꯁ ꯉꯁꯥꯏꯗꯤ ꯂꯝꯕꯤ ꯁꯦꯝꯕ ꯍꯧꯔꯦ ꯍꯥꯏꯌꯦ ꯑꯃꯨꯛꯀ
ꯇꯣꯂꯣꯞ ꯆꯥꯔꯗꯤ ꯐꯥꯗꯕ ꯏꯊꯟꯗꯁꯨ ꯂꯩꯕ ꯌꯥꯕ ꯇꯣꯂꯣꯞꯁꯨ ꯆꯥꯗꯦ ꯕꯦꯔꯥ ꯌꯥꯝ ꯇꯥꯏ
ꯇꯣꯂꯣꯞ ꯅꯨꯄꯥ ꯇꯣꯂꯣꯞ ꯆꯥꯕ ꯅꯨꯄꯥ ꯑꯃ ꯊꯤꯔꯣꯅ ꯑꯗꯨꯗꯤ ꯀꯔꯤ
ꯎꯝ ꯇꯣꯂꯣꯞ ꯆꯥꯕ ꯅꯨꯄꯥꯁꯤꯡꯁꯨ ꯐꯖꯕ ꯂꯩꯇꯦ
ꯅꯪꯒꯤꯗꯨꯗꯤ ꯕꯦꯔꯥ ꯀꯥꯗꯦꯍꯦ ꯑꯗꯨꯗꯤ ꯌꯥꯝ ꯋꯥꯒꯅꯤ ꯅꯪꯒꯤꯗꯨꯗꯤ ꯅꯨꯄꯥ ꯊꯤꯕꯗ
ꯇꯣꯂꯣꯞ ꯆꯥꯔꯒ ꯃꯁꯛ ꯊꯤꯕꯗꯨꯗꯤ ꯄꯥꯝꯗꯦ
ꯑꯗꯨꯒ ꯃꯣꯏꯒꯤ ꯄꯨꯛꯇꯨ ꯀꯪꯉꯛ ꯁꯔꯕꯤꯁ ꯆꯥꯕꯁꯤꯡꯁꯦ ꯃꯕꯨꯛ ꯀꯪꯒꯅꯤ ꯑꯗꯨꯒ ꯆꯔꯥꯏ ꯇꯥꯡꯒꯅꯤ
ꯁꯤꯁꯇꯔꯗꯤ ꯌꯥꯝ ꯈꯪꯉꯤꯍꯦ ꯀꯃꯥꯏ ꯇꯧꯕ ꯖꯥꯠꯂꯥ
ꯑꯩ ꯄꯥꯝꯗ꯭ꯔꯦ
ꯁꯤꯁꯇꯔꯈꯣꯏꯗꯤ ꯏꯆꯤꯟ ꯏꯅꯥꯎ ꯀꯌꯥ ꯑꯣꯏꯒꯦ
ꯈꯣꯏ ꯃꯤ ꯃꯔꯤꯅꯦ ꯅꯣꯏꯗꯤ
ꯈꯣꯏꯁꯨ ꯃꯔꯤꯅꯤ ꯍꯣꯏ ꯅꯣꯏꯗꯤ ꯅꯨꯄꯥ ꯀꯌꯥ
ꯑꯅꯤ ꯑꯅꯤꯅꯦ
ꯑꯩꯈꯣꯏꯁꯨ ꯃꯥꯟꯅꯩꯩꯅ
ꯅꯪꯅ ꯑꯍꯟꯔꯥ ꯑꯇꯣꯝꯕꯔꯥ ꯃꯌꯥꯏꯔꯥ ꯀꯩꯅꯣ ꯑꯩꯁ ꯑꯩꯅ ꯑꯍꯟꯅꯤ ꯆꯦ ꯀꯧ ꯑꯗꯨꯗꯤ
ꯑꯩꯈꯣꯏꯗꯤ ꯅꯨꯄꯤ ꯑꯅꯤꯅ ꯑꯍꯟꯅꯦ ꯅꯨꯄꯥ ꯑꯅꯤꯅ ꯑꯇꯣꯝ ꯑꯉꯥꯡꯅꯦ
ꯈꯣꯏꯁꯨ ꯑꯗꯨꯃꯥꯏ ꯇꯧꯋꯦ
ꯑꯁ ꯁꯤꯁꯇꯔꯗꯤ ꯊꯕꯛ ꯇꯧꯅꯉꯥꯏ ꯈꯣꯠꯅꯉꯥꯏ ꯍꯣꯠꯅꯗꯦ
ꯑꯩ ꯀꯩꯝꯇꯥ ꯍꯣꯠꯅꯗꯦꯗ ꯇꯦꯂꯔꯤꯡ ꯇꯝꯃꯤ ꯑꯩ
ꯎꯝ ꯐꯩꯅ ꯑꯗꯨꯁꯨ ꯂꯩꯔꯤꯡꯖꯦ ꯑꯥ ꯁꯥꯏꯠ ꯏꯟꯀꯝꯗꯩꯗꯤ ꯈꯔ ꯉꯟꯅꯥ ꯂꯥꯛꯀꯅꯤꯗ
ꯂꯥꯛꯇꯦꯗ ꯇꯃꯕ ꯍꯧꯕꯗ ꯉꯥꯏ
ꯅꯠꯇꯦ ꯍꯩ ꯍꯩꯔꯀꯥꯟꯗ ꯍꯥꯏꯕꯅꯤꯗ
ꯍꯩꯔꯀꯥꯟꯗ ꯌꯦꯡꯁꯦ ꯗꯥꯎ ꯌꯥꯕ꯭ꯔꯥ ꯌꯥꯗꯕ꯭ꯔꯥ
ꯂꯥꯛꯇ꯭ꯔꯥ ꯂꯥꯛꯇ꯭ꯔꯅ ꯑꯩ ꯂꯥꯛꯄꯤꯒꯦ
ꯂꯥꯛꯑꯣ ꯐ꯭ꯔꯤꯗ ꯇꯥꯏꯕꯤꯒꯦ ꯅꯪꯒꯤꯗꯤ
ꯐ꯭ꯔꯤꯗ ꯇꯥꯟꯕꯤꯒꯦ ꯑꯗꯨꯗꯤ ꯁ꯭ꯥꯏꯗ ꯏꯪꯀꯝ ꯅꯪ ꯇꯥꯟꯕꯗꯨꯗꯤ ꯀꯥꯟꯅꯗ꯭ꯔꯦꯅ
ꯐꯤ ꯂꯩꯕꯤꯔꯣ ꯅꯪ ꯑꯩ ꯇꯥꯏꯕꯗꯤ ꯇꯥꯏꯕꯤꯒꯦ
ꯍꯣꯏꯅꯦ ꯌꯥꯏꯅꯦ ꯑꯗꯨꯁꯨ ꯌꯥꯏ ꯌꯥꯏ ꯑꯗꯨꯁꯨ
ꯅꯨꯄꯥꯒꯤ ꯀꯥꯃꯦꯁꯂꯥ ꯅꯨꯄꯥꯒꯤ ꯈꯣꯡꯒ꯭ꯔꯥꯎꯔꯥ
ꯍꯣꯏ ꯑꯗꯨꯒꯨꯝꯕ ꯑꯩꯗꯤ ꯐꯣꯔꯃꯦꯜꯗꯒꯨꯝꯕꯗ ꯈꯔ ꯄꯥꯝꯃꯦ ꯐꯣꯔꯃꯦꯜꯗ ꯑꯣꯏꯅ ꯈꯔ ꯐꯖꯅ ꯇꯝꯃꯣ ꯑꯗꯨꯒ ꯅꯅꯥꯛꯇꯥ ꯂꯥꯛꯑꯒꯦ ꯅꯪ ꯈꯔ ꯁꯦꯝꯕꯤꯔꯣ
ꯂꯥꯛꯎꯀꯣ
ꯂꯥꯛꯀꯦ ꯂꯥꯛꯀꯦ
ꯉꯥꯏꯔꯝꯒꯦꯀꯣ
ꯍꯣꯏ ꯍꯣꯏ ꯉꯥꯏꯌꯣ ꯉꯥꯏꯌꯣ ꯆꯍꯤ ꯀꯌꯥ ꯊꯥ ꯀꯌꯥꯃꯨꯛ ꯆꯪꯒꯅꯤ ꯍꯥꯏꯕ꯭ꯔꯣ ꯅꯪꯒꯤ ꯇꯦꯂꯔꯤꯡꯗꯨꯗꯤ
ꯀꯨꯏꯔꯔꯣꯏꯗ ꯊꯥ ꯑꯍꯨꯝ ꯑꯍꯨꯝꯅ ꯍꯦꯟꯅ ꯃꯔꯤ ꯆꯪꯉꯦ
ꯎꯝ
ꯑꯗꯨꯗꯤ ꯌꯥꯝ ꯀꯨꯏꯕꯤꯁꯨ ꯅꯠꯇ꯭ꯔꯤꯅꯦ
ꯎꯝ ꯀꯣꯏꯕꯨꯗꯤ ꯅꯠꯇ꯭ꯔꯤ
ꯅꯪꯗꯤ ꯉꯁꯤꯗꯤ ꯄꯨꯔꯥ ꯅꯨꯡꯊꯤꯟ ꯆꯨꯞꯄ ꯑꯗꯨꯝ ꯃꯤꯔꯦꯝ ꯇꯔ ꯂꯩꯔꯦ ꯑꯗꯨꯗꯤ
ꯍꯣꯏ ꯉꯥꯏꯍꯥꯛ ꯀ꯭ꯂꯥꯁ ꯆꯠꯄ ꯌꯨꯝ ꯂꯩꯕ ꯅꯣꯡ ꯆꯨꯕꯅꯤꯅ ꯀꯩꯁꯨ ꯇꯧꯕ ꯌꯥꯗꯦ
ꯅꯣꯏꯒꯤ ꯅꯣꯡꯗꯣ ꯑꯩꯈꯣꯏ ꯁꯣꯝꯗ ꯁꯨꯝ ꯈꯔ ꯊꯥꯔꯛꯑꯣꯅꯦ
ꯀꯩꯕ
ꯅꯣꯏꯗꯨꯔꯣꯝꯒꯤ ꯅꯣꯡꯗꯣ
ꯎꯝ
ꯈꯣꯏ ꯁꯣꯝꯗꯁꯨ ꯑꯃꯨꯛ ꯈꯔ ꯊꯥꯔꯛꯑꯣꯕ
ꯊꯥꯔꯛꯈꯤꯕꯅꯤ ꯌꯧꯗ꯭ꯔꯤꯕꯣ
ꯀꯗꯥꯏꯗꯒꯤ ꯌꯧꯔꯛꯇꯦꯗ
ꯑꯣ ꯂꯝꯕꯤ ꯁꯥꯡꯃ ꯑꯣꯏꯔꯝꯅꯤ
ꯎꯝ ꯑꯣꯔꯝꯃꯅꯤ ꯑꯗꯨꯃꯥꯏꯅ
ꯈꯔ ꯀꯣꯟꯅ ꯂꯥꯛꯒꯅꯤ ꯍꯥꯏ ꯋꯥꯏ ꯍꯥꯏ ꯄꯣꯊꯥꯔꯤ ꯍꯥꯏ ꯂꯝꯕꯤꯗ
ꯅꯨꯃꯤꯠ ꯍꯨꯝꯅꯤ ꯁꯨꯈ꯭ꯔꯦ ꯉꯥꯏꯔꯤꯁꯦ ꯁꯨ ꯂꯥꯛ ꯂꯥꯛꯇꯦꯅꯦ
ꯂꯝꯕꯤꯗ ꯉꯥꯏꯍꯥꯛ ꯄꯣꯊꯥꯒꯤꯒꯦ ꯍꯥꯏ ꯂꯝꯁꯥꯡ ꯆꯠꯄꯅꯤꯅ
ꯅꯠꯇ꯭ꯔꯒ ꯃꯌꯥꯏꯗ ꯂꯝꯕꯤ ꯕ꯭ꯂꯣꯀꯦꯠ ꯀꯔꯤ ꯀꯔꯥ ꯇꯧꯔ ꯂꯩꯕ ꯖꯥꯠꯂꯥ
ꯈꯪꯗꯦ ꯂꯝꯕꯤ ꯁꯥꯡꯕꯅꯤꯅꯪ ꯉꯁꯤ ꯑꯍꯤꯡ ꯂꯦꯞꯄꯒꯦ ꯍꯥꯏ ꯂꯝꯕꯤꯗ
ꯅꯨꯃꯤꯠ ꯀꯌꯥꯃꯨꯛ ꯆꯪꯒꯤꯗꯧ ꯖꯥꯠꯂꯥꯀꯣ ꯅꯪꯒꯤ ꯅꯣꯡꯁꯦ ꯑꯩꯉꯣꯟꯗ ꯊꯥꯔꯛꯄꯁꯦ ꯑꯩꯗꯤ ꯌꯥꯝ ꯀꯨꯏꯍꯟꯅꯤꯡꯗ꯭ꯔꯦꯅꯦ
ꯍꯌꯦꯡꯗꯤ ꯀꯥꯏ ꯆꯠꯀꯅꯤ
ꯍꯌꯦꯡꯖꯦ ꯈꯪꯗ꯭ꯔꯤ ꯀꯔꯤ ꯇꯧꯁꯤꯔ ꯅꯣꯡ ꯆꯨꯔꯗꯤ ꯂꯧ ꯀꯨꯝꯒꯅꯤ ꯆꯨꯗ꯭ꯔꯗꯤ ꯑꯗꯨꯝ ꯌꯨꯝꯗ ꯂꯩꯕ ꯍꯥꯏꯗꯨꯅꯤ
ꯂꯣꯏꯈꯤꯔꯣꯏꯗ꯭ꯔꯥ ꯂꯧꯗꯣ
ꯑꯈꯣꯏꯗꯤ ꯅꯣꯡ ꯆꯨꯗ꯭ꯔꯃꯤꯅ ꯍꯧꯕꯗ ꯉꯥꯢꯔꯤꯗ ꯃꯤ ꯑꯅꯝꯕꯅꯗꯤ ꯂꯣꯏꯗꯤ ꯂꯣꯏꯅꯒ꯭ꯔꯝꯅꯤ ꯑꯗꯨ ꯈꯣꯏꯒꯤ
ꯑꯗꯨ ꯍꯨꯖꯤꯛ ꯍꯧꯔꯤꯗꯣ ꯌꯥꯗꯤ ꯌꯥꯒꯗ꯭ꯔꯣ
ꯌꯥꯒꯅꯤ ꯎꯝ ꯅꯣꯡ ꯆꯨꯔꯗꯤ ꯍꯧꯖꯤꯛꯁꯦ ꯍꯨꯟꯒꯗꯧꯕ ꯁꯨꯒꯨꯝꯕꯈꯛ ꯉꯥꯏꯈ꯭ꯔꯦꯕ ꯏꯁꯤꯡ ꯂꯩꯔꯗꯤ
ꯑꯣ ꯇꯨꯔꯦꯜꯒꯨꯝꯗꯒꯤ ꯂꯧꯕ ꯌꯥꯗ꯭ꯔꯣ
ꯈꯣꯏꯗꯤ ꯇꯨꯔꯦꯟ ꯂꯩꯇꯦ ꯇꯝꯄꯥꯛꯑꯣꯝꯗ ꯇꯧꯕꯅꯤꯅꯀꯣ
ꯑꯥ
ꯎꯝ ꯆꯤꯡꯗꯒꯨꯝꯕ ꯇꯧꯔꯗꯤ ꯇꯝꯄꯥꯛꯇ ꯑꯣꯏꯒꯦꯔꯥ ꯀꯔꯤꯗ ꯑꯣꯏꯒꯦꯔꯥ ꯑꯗꯨꯝ ꯂꯧꯕ ꯌꯥꯒꯗꯕ ꯌꯥꯗꯦ
ꯋꯥꯏꯅꯦ ꯏꯁꯤꯡ ꯏꯁꯤꯡ ꯅꯨꯡꯉꯥꯏꯇꯕꯁꯨ
ꯎꯝ ꯏꯁꯤꯡ ꯅꯨꯡꯉꯥꯏꯇꯕꯖꯦ ꯋꯥꯏ ꯍꯣꯏ
ꯕꯦꯔꯥꯅꯤ ꯈꯣꯏꯗꯤ ꯂꯧ ꯁꯨꯔꯒ ꯍꯤꯡꯕ ꯄꯨꯟꯁꯤꯅꯤꯅ ꯁꯤꯡ ꯂꯩꯇ꯭ꯔꯗꯤ ꯎꯄꯥꯏ ꯂꯩꯇꯦ
ꯍꯣꯏ ꯑꯗꯨꯅ ꯕꯣꯜ ꯌꯦꯡꯕ ꯌꯥꯗ꯭ꯔꯣ ꯕꯣꯕꯥ
ꯉꯁꯤꯗꯤ ꯂꯩꯇꯦꯗꯅ
ꯍꯣꯏ ꯂꯩꯗꯤ ꯂꯩꯇꯦ ꯉꯁꯤ ꯑꯗꯨꯝ ꯌꯦꯡꯕ ꯌꯥꯗ꯭ꯔꯣ ꯑꯗꯨ ꯅꯨꯡꯉꯥꯏꯔꯁꯦ ꯅꯃꯥꯅꯕꯤ ꯃꯤ ꯅꯃꯥꯟꯅꯕ ꯐꯅꯦꯜꯗ ꯈꯛꯇ
ꯍꯣꯏ
ꯑꯗꯨꯗ ꯑꯣꯏꯅ ꯌꯦꯡꯅꯦ ꯑꯩꯗꯤ
ꯑꯝ ꯀꯥꯏꯗꯦꯗ ꯑꯗꯨꯁꯨꯒꫭ ꯐꯥꯢꯅꯦꯜꯅꯗꯤ ꯈꯔꯥꯗꯤ ꯅꯨꯡꯉꯥꯏꯒꯅꯤ
ꯅꯪꯗꯤ ꯑꯗꯨꯝ ꯌꯦꯡꯕ꯭ꯔꯣ
ꯑꯩꯗꯤ ꯃꯤꯁ ꯇꯧꯗꯦꯗ ꯕꯣꯜ ꯌꯦꯡꯕꯗꯤ
ꯑꯩꯗꯤ ꯑꯃꯅ ꯉꯝꯃꯦ ꯑꯃꯅ ꯉꯝꯗꯦ ꯇꯧꯕꯗꯣ
ꯎꯝ
ꯊꯋꯥꯏ ꯅꯨꯡꯉꯥꯏꯇꯦ ꯌꯦꯡꯅꯤꯡꯗꯦ ꯂꯣꯏ ꯉꯝꯍꯟꯅꯤꯡꯉꯦꯕ ꯋꯥꯈꯜꯗꯗꯤ
ꯑꯈꯣꯏ ꯇꯤꯝꯗ ꯁꯞꯄꯣꯔꯠ ꯇꯧꯋꫭꯍꯦ ꯑꯗꯨꯗꯤ ꯅꯪ ꯌꯦꯡꯕꯀꯥꯟꯗꯗꯤ ꯍꯥꯥ ꯍꯤꯡꯉꯤ ꯑꯈꯣꯏ ꯇꯤꯝꯁꯦ ꯍꯧꯖꯤꯛꯀꯤ ꯑꯣꯏꯅꯗꯤ ꯐ꯭ꯔꯥꯟꯁꯅꯦꯕ
ꯑꯣ ꯅꯪꯒ ꯑꯩ ꯈꯦꯠꯅꯔꯦ ꯑꯗꯨꯗꯤ
ꯑꯥꯔꯖꯦꯟꯇꯤꯅꯥ ꯈꯣꯏꯁꯦ ꯑꯝꯇꯪ ꯇꯥꯟꯊꯣꯛꯀꯦꯕ ꯑꯩꯅ ꯑꯩꯒꯤ ꯇꯤꯝꯗꯒꯤ ꯑꯔꯖꯦꯟꯇꯤꯅꯥꯁꯤꯡꯁꯦ
ꯅꯪꯒ ꯑꯩꯒꯁꯦ ꯌꯦꯛꯅꯥꯕ ꯑꯣꯏꯔꯦ ꯑꯗꯨꯗꯤ
ꯅꯪꯒꯤꯁꯦ ꯃꯤꯁꯤ ꯐꯦꯟꯁ ꯑꯣꯏꯔꯝꯃꯤꯅꯦ
ꯅꯪꯒ ꯑꯩ ꯉꯁꯤꯗꯒꯤ ꯌꯦꯛꯅꯕꯅꯤꯀꯣ
ꯍꯣꯏꯅꯦ ꯐꯥꯢꯅꯦꯜꯗ ꯊꯦꯡꯅꯔꯁꯤ ꯑꯗꯨꯗꯤ ꯌꯦꯛꯅꯕꯗꯣ
ꯌꯦꯡꯁꯦ
ꯅꯣꯏꯗꯤ ꯑꯥꯔꯖꯦꯟꯇꯤꯅꯥꯁꯤꯅꯗꯤ ꯑꯗꯨꯝ ꯂꯧꯒꯅꯤꯗꯤ ꯈꯜꯂꯦꯗ
ꯍꯣꯏ ꯂꯧꯅꯤꯗꯤ ꯈꯟꯗꯦ ꯃꯣꯏꯗꯤ ꯉꯝꯈ꯭ꯔꯕꯅꯤꯅ ꯉꯝꯗꯕꯁꯤꯡꯗꯨꯁꯨ ꯉꯝꯍꯟꯅꯤꯡꯉꯦ ꯃꯣꯏꯗꯤ ꯑꯗꯨꯝ ꯉꯝꯃꯛꯈ꯭ꯔꯕꯅꯤꯅ ꯀꯥꯏꯗꯦ ꯉꯝꯗꯕꯁꯤꯡꯗꯣ ꯉꯝꯃꯣ ꯍꯥꯏꯕꯅꯤ ꯑꯩꯗꯤ ꯑꯩ ꯋꯥꯈꯜꯗꯗꯤ꯫
ꯑꯧ ꯑꯧ